ꯑꯣ
ꯇꯥꯕ꯭ꯔꯥ
ꯎ ꯎꯝ ꯋꯥꯔꯤ ꯅꯨꯡꯉꯥꯏꯔꯀꯥꯟꯗ ꯇꯠꯂꯤꯍꯦ ꯂꯣꯏꯕ ꯌꯥꯗꯦ ꯇꯠꯄ ꯌꯥꯗꯦꯕ ꯑꯃꯨꯛꯀ ꯇꯧꯗꯕꯅꯦꯕ ꯋꯥꯔꯤꯗꯤ ꯂꯣꯏꯗꯕ ꯌꯥꯗꯦꯕ
ꯂꯣꯏꯗꯕ ꯁꯨꯛꯌꯥ ꯌꯥꯗꯦ
ꯎꯝ ꯑꯃꯨꯛ ꯀꯥꯍꯧꯔꯣ
ꯍꯜꯂꯣꯚꯥꯏ ꯑꯣꯟꯗꯧ ꯃꯥꯂꯦ
ꯎꯝ ꯅꯨꯡꯉꯥꯏꯌꯦ
ꯅꯨꯡꯉꯥꯏꯗꯧꯅꯤ ꯋꯥꯔꯤ ꯅꯨꯡꯉꯥꯏꯗꯗꯤ ꯀꯃꯥꯏ ꯇꯧꯅꯤ
ꯑꯥ ꯃꯤ ꯑꯇꯣꯞꯄꯁꯤꯡꯅꯀꯣ ꯅꯪꯕꯨ ꯀꯣꯜ ꯇꯧꯕꯁꯦ ꯅꯨꯡꯉꯥꯏꯌꯦ ꯍꯥꯏꯕꯅꯦꯕ ꯑꯗꯣ ꯅꯪꯁꯦ ꯑꯩ ꯑꯩꯁꯨ ꯑꯗꯨꯗꯣ ꯑꯦꯛꯁꯄꯤꯔꯤꯌꯦꯟꯁ ꯇꯧꯔꯦꯕ ꯍꯧꯖꯤꯛ ꯑꯩꯁꯨ ꯐꯪꯉꯦꯕ ꯍꯧꯖꯤꯛꯁꯦ ꯅꯪ ꯅꯪꯒꯤ ꯇꯧꯅꯤꯡꯕꯗꯨꯣ ꯃꯤꯒꯤ ꯍꯟꯅꯥ ꯃꯤꯒꯤ ꯍꯥꯟꯅ ꯇꯧꯕꯤꯌꯣ ꯅꯪꯒꯤ ꯇꯧ ꯇꯧꯕꯤꯕ ꯄꯥꯝꯕꯗꯣ ꯃꯤꯒꯤ ꯍꯥꯟꯅ ꯇꯧꯕꯤꯌꯨ ꯍꯥꯏꯕꯗꯣ ꯑꯗꯨ ꯆꯨꯝꯃꯦ
ꯉꯁꯤꯗꯤ ꯐꯪꯉꯦ
ꯑꯥ
ꯉꯁꯤꯗꯤ ꯀꯔꯝꯕ ꯅꯨꯃꯤꯠꯂꯀꯣ
ꯎꯝ
ꯗꯦꯠꯀ ꯇꯥꯏꯃꯤꯡ ꯃꯈꯩꯁꯤ ꯐꯖꯅ ꯌꯦꯡꯉꯝꯗ꯭ꯔꯗꯤ ꯌꯥꯔꯣꯏꯕ
ꯏꯁꯩꯒꯁꯤ ꯍꯦꯛ ꯍꯦꯛ ꯁꯛꯇꯔꯥ ꯅꯪ
ꯎꯝ
ꯁꯛꯑꯦꯕ ꯏꯁꯩꯒꯗꯤ ꯇꯧ ꯇꯧꯗ꯭ꯔꯣ
ꯇꯧꯗꯦꯗ ꯑꯗꯣ ꯅꯨꯄꯥ ꯃꯤ ꯑꯃꯅꯀꯣ ꯑꯁ ꯑꯩꯈꯣꯏ ꯂꯣꯟꯗꯁꯨ ꯁꯤꯒꯨꯝꯕꯁꯦ ꯑꯩꯈꯣꯏ ꯂꯣꯟꯗꯁꯨ ꯉꯥꯡꯅꯤꯉꯥꯏ ꯊꯣꯛꯑꯗꯤ ꯐꯗꯧꯕ
ꯃꯥꯗꯣ ꯃꯥꯒꯤ ꯌꯥꯝ ꯂꯨꯕ ꯃꯥꯜꯂꯦ
ꯎꯝ
ꯑꯗꯨꯒꯤ ꯃꯥꯗꯣ ꯑꯩꯈꯣꯏ ꯂꯣꯟꯗ ꯑꯣꯏꯅ ꯑꯗꯨꯝ
ꯎꯝ ꯄꯥꯝꯃꯨꯕꯒꯤ ꯆꯥꯡꯗꯣ
ꯎꯝ ꯅꯠꯇꯦ ꯃꯥꯗꯣ ꯎꯄꯥꯏ ꯂꯩꯃꯟꯗꯕꯒꯤꯀꯣ ꯍꯩꯃꯟꯗꯕꯒꯤ
ꯎꯝ
ꯑꯗꯨꯒꯤ ꯑꯗꯣ ꯅꯪ ꯈꯔ ꯈꯔ ꯑꯗꯨꯝ ꯎꯝ ꯈꯨꯝꯅꯤꯉꯥꯏ ꯂꯩ ꯕꯥ ꯋꯥꯗꯨ ꯈꯛꯇ ꯑꯗꯨꯝ ꯀꯨꯝ ꯕ ꯅꯠꯇ꯭ꯔꯦ ꯑꯗꯨꯝ ꯑꯩꯅ ꯑꯇꯣꯞꯄꯗꯤ ꯂꯣꯏꯅꯃꯛ ꯍꯥꯏꯔꯒꯦꯁꯦ ꯍꯥꯏꯔꯒ ꯑꯗꯨ ꯅꯪ ꯆꯍꯤ ꯀꯌꯥ ꯔꯅ ꯑꯩꯅ ꯍꯪꯕꯀꯣ ꯑꯗꯨꯗ ꯑꯩꯉꯣꯟꯗꯩ ꯍꯜꯂꯝꯃꯦ ꯑꯗꯨ ꯑꯣꯏꯔꯁꯨ ꯅꯪ ꯑꯩꯕꯨ ꯆꯦꯆꯦ ꯀꯥꯎꯗꯧꯅꯤꯀꯣ ꯍꯥꯏꯔꯒ ꯍꫭꯏ ꯍꯤ
ꯍꯣꯏ ꯆꯦꯆꯦ ꯍꯥꯏꯌꯦ ꯑꯥ
ꯑꯁ ꯑꯩꯅ ꯈ꯭ꯋꯥꯏꯗꯒꯤ ꯍꯩꯅꯗꯕꯁꯦ
ꯎꯝ꯫
ꯑꯉꯥꯡ ꯃꯆꯥ ꯑꯣꯏ ꯉꯟꯇꯥ ꯂꯨꯍꫭꯡꯔꯒ ꯑꯍꯥꯟꯁꯤꯡꯕꯨ ꯂꯦꯛꯆꯔ ꯄꯤꯕꯗꯣ ꯉꯟꯇꯥ ꯂꯨꯍꯣꯡꯉꯤ ꯆꯍꯤ ꯍꯦꯛꯇ ꯌꯥꯝꯈꯠꯅꯕꯒꯤ ꯇꯥꯏꯞ ꯇꯧꯁꯜꯂꯛꯄꯗ ꯑꯁ ꯀꯣꯛꯊꯤ ꯄꯤꯅꯤꯡꯕꯗꯨꯀꯣ
ꯅꯪꯁꯦ ꯀꯣꯛꯁꯤꯗꯤ ꯑꯗꯨꯝ ꯍꯩꯅꯕ ꯃꯥꯜꯂꯦ
ꯅꯠꯇꯦ ꯃꯃꯥ ꯃꯄꯥ ꯅꯈꯣꯏ ꯂꯩꯁꯥ ꯇꯧꯔꯤꯉꯩꯗ ꯈꯪꯂꯛꯄ ꯃꯤꯗꯨꯕꯨ ꯍꯧꯖꯤꯛ ꯉꯛꯇꯥ ꯄꯣꯛꯂꯛꯄ ꯑꯉꯥꯡꯅ ꯂꯨꯍꯣꯡ ꯉꯟꯇꯥ ꯂꯨꯍꯣꯡꯂꯒ ꯑꯩꯉꯣꯟꯗ ꯂꯦꯛꯆꯔ ꯄꯤꯕꯗꯨꯅꯦꯕ ꯈ꯭ꯋꯥꯏꯗꯒꯤ ꯍꯩꯅꯗꯕꯗꯣ
ꯃꯐꯝ ꯃꯣꯏꯁꯨ ꯃꯣꯏꯒꯤ ꯑꯁ ꯃꯐꯝ ꯃꯐꯝꯗꯨꯗ ꯑꯗꯣ ꯃꯤꯁꯨ ꯀꯔꯤ ꯍꯥꯏꯁꯤꯔ ꯑꯦꯗꯚꯥꯟꯇꯦꯖ ꯂꯧꯕ ꯍꯩꯕꯃꯤꯅꯤꯅꯦ ꯃꯣꯏ ꯃꯣꯏꯒꯤ ꯗꯤꯄꯥꯔꯠꯃꯦꯟꯗꯨꯗ
ꯑ ꯂꯨꯍꯣꯡꯕꯒꯤ ꯗꯤꯄꯥꯔꯠꯃꯦꯟꯗꯨꯗꯤ ꯄꯨꯔꯥ ꯗꯣꯛꯇꯔꯦꯠꯅꯦꯕ
ꯂꯨꯍꯣꯡꯕꯥꯕꯨ ꯗꯤꯄꯥꯔꯠꯃꯦꯟꯗꯨꯗꯗꯤ ꯑꯩꯈꯣꯏꯁꯦ ꯅꯔꯖꯔꯤꯁꯨ ꯍꯧꯗ꯭ꯔꯤꯅ ꯑꯗꯨꯒꯤꯅꯤ ꯃꯣꯏꯗꯤ ꯀ꯭ꯂꯥꯁ ꯑꯥ ꯀꯥꯔꯝꯅꯤ ꯑꯗꯨꯒꯤꯅꯤ
ꯃꯤꯒꯤꯗꯤ ꯑꯍꯨꯝ ꯃꯔꯤ ꯃꯛ ꯎꯝ
ꯑꯇꯣꯞꯄ ꯃꯐꯝꯗꯨꯗꯗꯤ ꯃꯣꯏ ꯉꯥꯡꯅꯤꯡꯉꯥꯏ ꯀꯔꯤꯁꯨ ꯂꯩꯗ꯭ꯔꯥꯕꯅꯤꯅ ꯑꯗꯣ
ꯎꯝ꯫
ꯉꯥꯡꯅꯤꯡꯉꯥꯏ ꯃꯐꯝꯗꯨꯗꯗꯤ ꯑꯗꯨꯝ ꯉꯥꯡꯁꯥꯅꯨ ꯇꯥꯎꯅ ꯅꯣꯛ ꯅꯣꯛꯂꯒ ꯑꯗꯨꯝ ꯇꯥꯕꯤꯔꯣ
ꯅꯥ
ꯃꯤꯕꯨ ꯃꯤ ꯑꯇꯩꯗꯤ ꯎꯝ ꯃꯤ ꯑꯇꯩꯥꯗꯤ ꯀꯔꯤꯁꯦ ꯅꯨꯄꯤ ꯑꯃ ꯂꯣꯜꯂꯁꯨ ꯅꯨꯄꯤ ꯑꯃ ꯑꯗꯨꯝ ꯗꯥꯏꯔꯦꯛ ꯗꯥꯏꯔꯦꯛ ꯈꯨꯗꯛ ꯈꯨꯗꯛꯇꯛꯇ ꯐꯪꯉꯤꯅꯤ ꯃꯣꯏꯁꯤꯗꯨ ꯀꯥꯟꯗ ꯊꯣꯛꯄꯒꯨꯝꯅ ꯊꯣꯛꯄ ꯑꯃ ꯃꯥꯜꯂꯦꯗ ꯑꯩꯈꯣꯏꯒꯤꯅꯤꯅ ꯑꯃ ꯐꯪꯅꯤꯡꯉꯥꯏ ꯐꯥꯎ ꯍꯦꯛꯇ ꯋꯥꯔꯤꯉꯥꯏ ꯁꯤꯗ ꯀꯗꯥꯏꯗ ꯑꯃꯗ꯭ꯔꯥ ꯊꯤꯔꯨ ꯃꯈꯥ ꯃꯊꯛ ꯀꯗꯥꯏ ꯀꯗꯥꯏꯗꯣ ꯊꯤꯔꯨꯔꯒ ꯐꯪꯁꯨ ꯐꯪ ꯐꯪꯗ꯭ꯔꯤꯉꯩꯁꯤꯗ
ꯑꯩꯈꯣꯏꯅꯀꯣ ꯑꯗꯨ ꯑꯩꯈꯣꯏꯒꯤ ꯄꯨꯟꯁꯤꯁꯦ ꯑꯃꯔꯛ ꯈꯛꯇ ꯌꯨꯝ ꯄꯥꯟꯕ ꯍꯥꯏꯕꯗꯤ ꯑꯗꯨꯒ ꯑꯃꯨꯛꯀ ꯃꯤꯕꯨ ꯂꯧꯕꯁꯨ ꯑꯃꯈꯛꯇꯅꯤ ꯍꯥꯏꯅ ꯍꯥꯏꯔꯒ ꯈꯟꯕꯗ ꯂꯨꯅ ꯂꯧꯕꯒꯤꯅꯦ
ꯎꯝ
ꯀꯛꯄ ꯈꯣꯏꯗꯦ ꯑꯁ ꯀꯔꯤ ꯍꯥꯏꯁꯦꯔꯥ ꯌꯥꯔꯗꯤ ꯌꯥꯔꯦ ꯌꯥꯗ꯭ꯔꯗꯤ ꯌꯥꯗ꯭ꯔꯗꯤꯗꯣ ꯑꯗꯨꯝ ꯃꯣꯏꯒꯤ ꯃꯒꯨꯟ ꯍꯥꯏꯁꯤꯔ ꯑꯗꯨꯁꯨ ꯂꯩꯇꯦꯅ ꯑꯗꯨꯒꯨꯝꯕ ꯃꯤ ꯑꯩꯈꯣꯏꯗ
ꯑꯗꯨꯝ ꯑꯩꯈꯣꯏꯁꯨ ꯊꯦꯡꯅ ꯊꯦꯡꯅꯕ ꯃꯤꯗꯣ ꯑꯗꯨꯝ ꯂꯧꯔꯗꯤ ꯌꯥꯒꯅꯤ ꯑꯗꯨ ꯇꯧꯅꯤꯡꯗꯕꯒꯤ ꯂꯩꯔꯝꯒꯅꯤꯅ
ꯊꯦꯡꯅꯕ ꯃꯤꯕꯨ ꯂꯧꯔꯗꯤ ꯑꯁ ꯅꯍꯥꯟꯗꯒꯤ ꯆꯥꯝꯃ ꯍꯦꯜꯂꯝꯂꯅꯤꯗ
ꯁꯦꯔꯦꯜ ꯅꯝꯕꯔ ꯋꯥꯟꯒ ꯇꯧꯔꯛꯄꯗ
ꯑꯗꯨ ꯑꯩꯈꯣꯏꯅ ꯑꯁꯤꯗ ꯑꯥ ꯑꯩꯈꯣꯏꯒꯤ ꯈꯛꯇ ꯅꯠꯇ꯭ꯔꯁꯨ ꯑꯩꯈꯣꯏꯒꯤ ꯌꯨꯝꯒ ꯑꯩꯈꯣꯏ ꯌꯨꯝ ꯃꯤꯒ ꯑꯗꯨꯝ ꯑꯃꯨꯛꯀ ꯆꯥꯟꯅꯒꯗꯧꯕ ꯑꯗꯨ ꯈꯣꯏ ꯁꯨ ꯑꯗꯨꯝ ꯇꯧꯔꯗꯤ ꯏꯁꯀ꯭ꯔꯤꯔ ꯌꯦꯡꯕ ꯀꯦꯇꯨꯒꯨꯔꯤꯗꯣ ꯌꯥꯝꯕꯒꯤꯅꯦ
ꯎꯝ
ꯏꯕꯥꯅꯤ ꯈꯛꯇ ꯆꯥꯟꯅꯔꯒ ꯌꯥꯗꯦꯅ
ꯑꯗꯨꯅꯤ
ꯑꯃꯨꯛꯀ ꯍꯌꯦꯡ ꯋꯥꯏ ꯅꯃꯥꯏ ꯌꯥꯗꯦ ꯍꯥꯏꯔ ꯃꯣꯏ ꯃꯣꯏꯒꯤꯗꯨꯗꯤ ꯅꯆꯥ ꯅꯨꯨꯄꯥꯒ
ꯎꯝ ꯃꯣꯏꯗꯤ ꯌꯥꯕꯨ ꯌꯥꯔꯗꯤ ꯌꯥꯔꯦ ꯁꯤꯅꯤꯕ
ꯅꯪꯒꯤ ꯅꯆꯥꯒ ꯑꯩꯒꯤ ꯏꯆꯥꯒ ꯃꯕꯥꯅꯤꯅ ꯏꯕꯥꯅꯤꯒꯤ ꯃꯆꯥ ꯐꯨꯔꯦ ꯍꯥꯏꯕꯗꯨ ꯑꯗꯨ ꯊꯣꯛ
ꯀꯩ ꯀꯔꯤꯔꯣ ꯕꯣꯅꯤꯒ ꯀꯩꯅꯣꯗ ꯃꯣꯝꯕꯤꯒ ꯀꯩ ꯀꯩꯅꯣ ꯇꯧ ꯗꯥꯏꯂꯣꯛꯇꯨ ꯅꯠꯇ꯭ꯔꯣ
ꯈꯪꯗꯦ
ꯅꯪꯒ ꯅꯆꯥꯒ ꯑꯩꯒꯤ ꯏꯆꯥꯒꯤ ꯃꯕꯥꯅꯤ ꯏꯕꯥꯅꯤꯒꯤ ꯏꯆꯥꯅ ꯑꯦ ꯅꯪꯒ ꯅꯆꯥꯒ ꯑꯩꯒꯤ ꯏꯆꯥꯅ ꯏꯕꯥꯅꯤꯕꯨ ꯏꯆꯥꯕꯨ ꯐꯨꯕꯤꯔꯤꯕ ꯐꯨꯕꯤꯔꯤꯕ ꯑꯩ ꯆꯡꯉꯦ ꯕꯣꯅꯤꯅ ꯈꯨꯝꯂꯛꯄꯗꯣ ꯅꯪꯒꯤ ꯅꯆꯥꯒ ꯑꯩꯒꯤ ꯏꯆꯥꯒ ꯏꯕꯥꯅꯤꯕꯨ ꯏꯆꯥ ꯏꯕꯥꯅꯤꯒꯤ ꯏꯆꯥꯕꯨ ꯐꯨꯕꯤꯔꯝꯕ ꯀꯔꯤꯔ ꯒ꯭ꯔꯥꯃꯔ ꯑꯃ ꯂꯥꯜꯂꯦ ꯍꯥꯢꯅ
ꯑꯁ ꯋꯥꯍꯩꯗꯨ
ꯂꯨꯍꯣꯡꯂꯨꯕ ꯃꯇꯨꯡꯗ ꯑꯥ ꯑꯩꯒꯤ ꯑꯩꯒꯤ ꯍꯥꯏꯕꯗꯣ ꯍꯥꯏꯔꯅꯣꯏ ꯏꯕꯥꯅꯤꯒꯤ ꯍꯥꯏꯌꯣ ꯍꯥꯏꯕꯒꯤ
ꯑꯦ
ꯑꯃꯗꯨꯁꯨ ꯏꯕꯥꯅꯤꯒꯤ ꯃꯅꯨꯡꯒꯤ ꯈꯣꯡꯒ꯭ꯔꯥꯎ ꯎꯕ꯭ꯔꯥ
ꯌꯥꯏꯌꯦ ꯀꯣ ꯑꯗꯨꯁꯨ
ꯌꯥꯏ ꯀꯗꯥꯏ ꯗꯒꯥꯏꯌꯦ ꯂꯧꯊꯣꯛꯄ ꯗꯥꯏꯂꯣꯛꯁꯤꯡꯅ ꯈꯪꯗꯦꯅꯦ
ꯑꯥꯏ ꯃꯤꯒꯤꯁꯨ ꯂꯩꯔꯗꯤ ꯑꯩꯈꯣꯏꯒꯤꯁꯨ ꯂꯩꯒꯅꯤꯗ ꯅꯠꯇ꯭ꯔꯣ ꯗꯨ ꯃ ꯇꯝꯗꯣ ꯑꯗꯨꯝ ꯍꯦꯛ
ꯇꯤꯟ
ꯌꯥꯅꯕ ꯃꯇꯝꯗꯨꯗ ꯄꯤꯔꯛꯀꯅꯤ
ꯎꯝ
ꯉꯥꯏꯔꯒ ꯂꯩꯁꯤ
ꯑꯗꯨꯅꯤ
ꯇꯨ ꯉꯥꯏꯔꯤꯀꯥꯟꯗ ꯂꯥꯛꯄꯗꯨꯁꯨ ꯁꯤꯡꯗꯨꯁꯨ ꯐꯖꯅ ꯌꯦꯡꯉꯨꯀꯣ ꯅꯠꯇ꯭ꯔꯗꯤ ꯑꯁ ꯇꯔꯟꯗꯨ ꯀꯜꯂꯦ ꯗꯤ ꯑꯥꯗ ꯉꯥꯏꯒꯤꯗꯧꯕ
ꯂꯥꯏꯅꯤꯡꯗ ꯂꯥꯟꯒ꯭ꯔꯗꯤ
ꯎꯝ
ꯑꯁ ꯕꯔꯣ ꯑꯅꯤꯕꯨ ꯇꯥꯕꯨ ꯇꯥꯒ꯭ꯔꯗꯤ ꯋꯥꯗꯤ ꯋꯥꯃꯥꯜꯂꯦꯍꯦ
ꯅꯨꯃꯤꯠ ꯑꯃꯥꯗ ꯕꯥꯔꯣ ꯑꯅꯤ ꯇꯥꯕ ꯍꯥꯏꯁꯦ ꯐꯥꯒꯤꯗꯤ ꯅꯠꯇꯦꯕ
ꯑꯗꯨꯕꯨꯗꯤ ꯑꯩꯗꯤ ꯈꯪꯍꯧꯗꯦ ꯑꯗꯨꯒ ꯇꯥꯁꯨ ꯇꯥꯍꯧꯗꯦ ꯆꯞꯄꯗꯤ ꯍꯣꯡꯔꯒ ꯕꯨ ꯕꯥꯔꯣ ꯑꯅꯤ ꯍꯥꯏꯅ ꯍꯥꯏꯕ꯭ꯔꯥ
ꯎꯝ
ꯍꯥꯥ
ꯀꯩ ꯍꯥꯏꯕ
ꯀꯔꯤ ꯀ꯭ꯔꯤ ꯀꯔꯤꯒꯤ ꯁꯤꯆ꯭ꯋꯦꯁꯟꯗꯨꯗꯅꯣꯕ ꯑꯗꯨ ꯕꯥꯔꯣ ꯑꯅꯤ ꯍꯥꯏꯔꯤꯁꯦ ꯀꯔꯤ ꯃꯇꯥꯡꯗꯅꯣꯕ
ꯄꯨꯟꯁꯤꯁꯤꯗ ꯑꯦ ꯅꯨꯃꯤꯠ ꯑꯃꯥꯗ ꯕꯥꯔꯣ ꯑꯅꯤ ꯑꯃꯥ ꯉꯥꯛꯇꯅꯤꯅ
ꯎꯝ
ꯕꯥꯔꯣ ꯑꯅꯤ ꯌꯥꯎꯗꯦꯅ
ꯎꯝ
ꯑꯗꯨꯗ ꯄꯥꯈꯪ ꯂꯩꯁꯥ ꯑꯣꯏꯔꯤꯉꯩ ꯃꯇꯝꯖꯤꯗ ꯍꯣꯡꯒꯗꯧꯕ ꯃꯇꯝꯗ ꯂꯨꯍꯣꯡꯂꯝꯗ꯭ꯔꯗꯤ
ꯎꯝ
ꯑꯃꯨꯛ ꯀꯥꯜꯂꯛꯂꯒ ꯑꯗꯨ ꯃꯇꯝꯗ ꯑꯃꯨꯛ ꯌꯧꯈ꯭ꯔꯗꯤ ꯄꯨꯔꯥ ꯑꯗꯨꯗꯤ ꯑꯧ ꯇꯨ ꯗꯦꯠ ꯑꯣꯏꯈ꯭ꯔꯕꯅꯤꯕ ꯕꯥꯔꯣ ꯑꯅꯤ ꯇꯥꯒ꯭ꯔꯗꯤ ꯄꯨꯔꯥ ꯁꯤꯠꯇꯕꯤ ꯀꯥꯡꯂꯨꯞ ꯑꯣꯏꯔꯝꯃꯅꯤ ꯍꯩꯗꯣ
ꯑꯗꯣ ꯅꯨꯄꯥꯍꯣꯏꯗꯤ ꯈꯔ ꯐꯩꯗ ꯅꯨꯄꯥꯍꯣꯏꯗꯤ ꯅꯨꯄꯤ ꯑꯗꯨꯝ ꯀꯔꯤ ꯍꯥꯏꯁꯤꯔ ꯑꯉꯥꯡꯕꯨ ꯑꯗꯨꯝ ꯂꯧꯕ ꯌꯥꯏꯑꯦꯕ ꯑꯗꯣ ꯑꯁ ꯅꯨꯄꯤ ꯍꯣꯏꯗꯤ ꯈꯔ ꯂꯤꯔꯗꯤ ꯌꯥꯗ꯭ꯔꯦ ꯅꯨꯄꯥ ꯃꯣꯏꯒꯤ ꯀꯥꯡꯕꯨꯅꯁꯨ ꯃꯣꯏꯒꯤ ꯎꯝ ꯂꯦꯡꯒꯥꯅꯁꯨ ꯂꯧꯕ ꯂꯧ ꯂꯧꯅꯤꯡꯗꯦ ꯑꯗꯨꯒ ꯎꯝ ꯀꯔꯤ ꯍꯥꯏꯁꯤꯔꯥ ꯈꯔ ꯑꯉꯥꯡ ꯑꯣꯏꯔꯤ ꯕ ꯃꯣꯏꯗꯒꯤ ꯈꯔ ꯑꯉꯥꯡ ꯑꯣꯏꯕꯁꯤꯡꯅꯁꯨ ꯍꯥꯏꯔꯗꯤ ꯃꯣꯏꯒꯤ ꯃꯃꯥꯅ ꯃꯄꯥꯅꯁꯨ ꯌꯥꯗꯦ ꯑꯗꯨꯒ ꯅꯨꯞ ꯅꯨꯄꯥꯈꯣꯏꯒꯤꯗꯤ ꯅꯨꯄꯥ ꯑꯍꯟ ꯑꯣꯏꯔꯁꯨ ꯅꯨꯄꯤ ꯃꯆꯥ ꯃꯆꯥꯕꯨ ꯑꯗꯨꯝ ꯀꯥꯎꯔꯁꯨ ꯃꯃꯥ ꯃꯄꯥ ꯃꯄꯥꯁꯨ ꯀꯔꯤꯁꯨ ꯍꯥꯏꯗꯦꯅ
ꯀꯔꯤꯒꯤꯔꯀꯣ ꯅꯨꯄꯤꯈꯩꯁꯤꯅ ꯃꯥꯒꯤ ꯃꯈꯥꯒꯤ ꯂꯨꯍꯣꯡꯅꯤꯡꯗꯕꯁꯦ
ꯃꯈꯥꯒꯤ ꯂꯨꯍꯣꯡ ꯔꯁꯨ ꯀꯔꯤ ꯍꯥꯏꯁꯤꯔꯥ ꯑꯗꯨꯝ ꯃꯣꯏꯒꯤ ꯌꯨꯝ ꯈꯣꯏ ꯑꯗꯨꯝ
ꯎꯝ
ꯑꯩꯈꯣꯏ ꯌꯥꯗꯦꯅ
ꯎꯝ
ꯑꯗꯨꯒ ꯑꯅꯝꯕꯥ ꯅꯨꯄꯥ ꯃꯆꯥꯗ ꯂꯨꯍꯣꯡꯕ ꯅꯨꯄꯥꯅ ꯈꯔ ꯑꯍꯟꯅꯠꯇꯥꯕ ꯑꯗꯨꯝ ꯌꯪꯒꯔ ꯃꯤꯗ ꯑꯗꯨꯝ ꯂꯨꯍꯣꯡꯔꯗꯤ ꯅꯨꯄꯥꯍꯣꯏꯁꯨ ꯑꯗꯨꯝ ꯅꯨꯄꯤꯗꯣ ꯈꯔ ꯂꯤꯔꯗꯤ ꯑꯃꯨꯛꯀ ꯅꯨꯄꯤ ꯊꯤꯅꯤ
ꯎꯝ
ꯑꯗꯨꯁꯨ ꯃꯤꯒꯤ ꯅꯨꯄꯤꯒꯨꯝꯕ ꯗ ꯃꯤ ꯑꯇꯣꯞꯄꯒꯤ ꯅꯨꯄꯤꯒꯨꯝꯕꯅ ꯂꯩꯁꯥꯕꯤ ꯌꯦꯡꯗꯕꯀꯣ ꯃꯧꯒꯨꯝꯕ ꯑꯗꯨꯗ ꯑꯗꯨꯝ ꯊꯤꯔꯥ ꯂꯩ